ꯆꯤꯆꯦ
ꯍꯝ
ꯑꯩꯈꯣꯏꯒꯤ ꯍꯟꯗꯛꯀꯤ ꯑꯥꯔ ꯀꯦꯒꯤ ꯚꯦꯠꯀꯤꯗꯣ
ꯎꯝ
ꯗꯦꯠ ꯁꯦꯕꯦꯟꯗꯅꯦꯕ ꯑꯦꯟꯇ꯭ꯔꯥꯁ ꯍꯥꯏꯣ ꯅꯣꯡ ꯃꯥꯏꯖꯤꯡ ꯅꯨꯃꯤꯠꯇ
ꯀꯩ ꯍꯥꯏꯔꯦ ꯍꯥꯏꯕꯅꯣ
ꯗꯦꯠ ꯁꯚꯦꯟꯗꯅꯦꯕ ꯑꯗꯨ ꯗꯦꯠ ꯐꯥꯏꯚꯀ ꯁꯤꯛꯁꯀꯗ ꯑꯦꯠꯃꯤꯀꯥꯠ ꯂꯧꯕ ꯂꯥꯛꯑꯣꯅ ꯍꯥꯏꯕꯅꯦ ꯑꯗꯨꯣꯏꯗ ꯐꯥꯏꯚꯇ ꯑꯣꯏꯅ ꯆꯠꯂꯨꯔꯣ
ꯆꯠꯂꯨꯔꯣ ꯑꯗꯨ ꯑꯦꯃꯤꯀꯥ ꯂꯧꯔꯒ ꯇꯧꯔꯣ ꯍꯥꯏꯕꯗꯣ ꯇꯧꯒꯣ
ꯐꯣꯇꯣ ꯊꯥꯖꯤꯟꯈ꯭ꯔ ꯀꯩꯅꯣ ꯇꯧ ꯑꯩꯗꯤ ꯍꯦꯛ ꯍꯧꯕꯒ ꯊꯥꯖꯤꯜꯍꯧꯕꯒꯤ ꯑꯃ ꯃꯤꯗꯤ ꯉꯔꯥꯡ ꯅꯍꯥꯟꯗꯒ ꯊꯥꯖꯅꯗ ꯉꯥꯏꯔꯤ ꯑꯩꯅ ꯈꯜꯂꯦꯕ ꯃꯤ ꯌꯥꯝ ꯂꯥꯛꯇꯦꯗ ꯍꯟꯗꯛꯇꯤ ꯀꯥꯏ
ꯌꯦꯡꯉꯣ ꯑꯦꯠꯃꯤꯀꯥꯠ ꯂꯧꯔꯒ ꯃꯤꯗꯣ ꯀꯌꯥꯝ ꯂꯥꯛꯏ ꯂꯥꯛꯇꯦꯗꯣ
ꯑꯩꯅ ꯆꯠꯄꯗ ꯁꯦꯔꯦꯟ ꯅꯝꯕꯔꯗꯣ ꯌꯥꯝ ꯌꯥꯝ ꯍꯧꯗ꯭ꯔꯤꯕ ꯑꯗ ꯑꯩꯅ ꯑꯁ ꯀꯩꯅꯣ ꯍꯟꯗꯛꯇꯤ ꯌꯥꯝ ꯂꯥꯛꯇ꯭ꯔ ꯃꯥꯜꯂꯦ ꯀꯥꯏꯅ ꯈꯜꯂꯦ ꯑꯗꯨꯒ ꯉꯔꯥꯡ ꯅꯍꯥꯟꯃꯨꯛ ꯊꯥꯖꯟꯅꯔꯤꯕꯖꯥꯠꯅꯤ
ꯌꯥꯃꯝꯒꯅꯤꯅ ꯃꯣꯏꯒꯤꯅꯕꯨ ꯌꯥꯝꯗꯦꯔ
ꯌꯥꯃꯝꯒꯅꯤ ꯌꯥꯃꯅꯤ ꯃꯐꯝꯗꯣ ꯑꯗꯨꯅꯕꯨꯗꯤ ꯃꯐꯝꯗꯣ ꯆꯞ ꯆꯥꯏꯕ
ꯃꯐꯝ ꯆꯥꯕ ꯋꯥ ꯅꯇꯅ ꯃꯒꯤ ꯃꯑꯣꯡ ꯃꯇꯧꯗꯣ ꯑꯗꯨꯅ ꯈꯔꯖꯨ ꯐꯅꯤ ꯍꯥꯏꯕ ꯑꯩꯅ ꯍꯥꯏ ꯃꯑꯣꯡꯗꯣ ꯌꯥꯔꯦ ꯑꯗꯨꯅ ꯑꯣꯏꯖ ꯔꯖꯅ ꯑꯇꯣꯞꯄ
ꯍꯧꯖꯤꯛꯇꯤꯅꯦ ꯃꯣꯏ ꯁ꯭ꯀꯨꯜ ꯃꯇꯝꯖꯨ ꯉꯟꯈꯠꯂꯦꯕ ꯎꯨꯡ ꯐꯨꯜ ꯄꯦꯔꯠ ꯀꯩꯅꯣ ꯂꯩꯕ ꯅꯨꯃꯤꯠꯇꯣ ꯁꯥꯇꯗꯦ ꯅꯠꯇꯕ ꯅꯨꯃꯤꯠꯇꯣ ꯄꯨꯡ ꯕꯥꯔꯣ ꯇꯥꯗ꯭ꯔꯤꯉꯥꯏ ꯁꯨꯇꯤ ꯊꯥꯔꯦꯕ
ꯎꯝ
ꯕ꯭ꯔꯦꯛ ꯊꯥꯕꯗꯣ ꯄꯨꯡ ꯇꯔꯥꯗꯅꯦꯕ ꯍꯧꯇꯤ ꯕꯔꯦꯛꯇ ꯇꯤ ꯂꯧꯔꯛꯑꯗꯤ ꯑꯗꯨꯒ ꯍꯧꯗ꯭꯭ꯔꯦꯕꯨ ꯑꯗꯨꯝ ꯌꯥꯎꯕ ꯂꯣꯏ ꯅꯪꯉꯅꯤ ꯑꯗꯨꯗꯤ ꯇꯔꯥ ꯃꯈꯥꯏꯗꯩ ꯍꯋ ꯍꯥꯏꯕ ꯄꯨꯕ꯭ꯔꯥ ꯀꯩꯅꯣꯝꯃ ꯍꯥꯏꯕꯅꯦ
ꯎꯝ
ꯊꯥꯡꯖ ꯅꯨꯃꯤꯠꯀꯗꯨꯗꯤ ꯄꯨꯡ ꯇꯔꯥꯃꯥꯊꯣꯏ ꯃꯤꯅꯥꯠ ꯀꯨꯟꯗꯅꯦꯕ ꯍꯥꯏꯔꯤꯗꯣ
ꯎꯝ
ꯃꯟꯃꯟꯗꯅꯅꯦ ꯉꯁꯥꯏ ꯁ꯭ꯀꯨꯜ ꯍꯜꯂꯛꯄꯗꯨꯅ ꯅꯣꯡ ꯆꯨꯗ꯭ꯔꯤꯉꯩ ꯃꯔꯛꯀꯤ ꯅꯨꯡꯁꯥ ꯆꯞ ꯅꯨꯃꯤꯠ ꯆꯞ ꯌꯨꯡꯕꯥ ꯃꯥ
ꯎꯝ ꯌꯥꯝ ꯌꯥꯛꯅ ꯁꯥꯕ ꯃꯇꯥꯡ ꯑꯣꯏꯔꯝꯃꯅꯤ
ꯍꯣꯏ ꯂꯥꯛꯏꯉꯩꯗꯗꯤ ꯀꯌꯥ ꯋꯥꯡꯉꯦ ꯑꯗꯣ ꯌꯨꯝ ꯌꯧꯔꯀꯥꯟꯗ ꯍꯥꯠꯂꯦ ꯑꯗꯨꯗꯤ ꯅꯣꯡꯃꯪꯤꯠꯂ ꯑꯃꯨ ꯅꯣꯡ ꯆꯨꯔꯦ
ꯎꯝ ꯏꯝꯐꯥꯜ ꯃꯌꯣꯟꯗꯗꯤ ꯏꯁꯤꯡꯗꯨ ꯊꯨꯝꯕ ꯌꯥꯎꯕꯅꯦ
ꯀꯥꯝꯃꯁꯤꯅ ꯑꯃ ꯐꯦꯁꯕꯨꯛꯇ ꯊꯥꯒꯠꯂꯛꯄ ꯊꯦꯡꯅꯩ ꯀꯥꯏꯖꯒꯥꯥꯅꯣꯗꯤ ꯈꯪꯗꯦ ꯃꯣꯏ ꯑꯗꯨꯗꯥꯏꯔ ꯈꯪꯗꯦ
ꯀꯥ ꯃꯔꯖꯤ
ꯍꯥ
ꯍꯥ ꯀꯅꯥꯅꯣ ꯀꯥ ꯑꯃꯖꯤꯠ ꯕꯨ
ꯀꯥ ꯀꯥ ꯑꯃꯔꯖꯤꯠ ꯃꯣꯏꯔꯥꯡꯊꯦꯝꯒꯤꯗꯣ
ꯎꯝ ꯅꯣꯏ ꯑꯗꯥꯏ ꯑꯣꯏꯔꯝꯒꯅꯤ
ꯑꯗꯨꯗꯤ ꯌꯥꯝ ꯑꯗꯨꯗꯤ ꯌꯥꯝ ꯊꯤꯟ ꯊꯨꯝꯃꯦ
ꯏꯁꯤꯡ ꯊꯨꯝꯕ ꯍꯥꯏꯁꯦ ꯗ꯭ꯔꯦꯟ ꯏꯁꯤꯡ ꯆꯦꯟꯊꯣꯛ ꯅꯤꯡꯉꯥꯏ ꯂꯩꯇꯕ ꯌꯨꯝꯗ ꯁꯨꯝ ꯋꯥꯡꯈꯠ ꯄꯥ ꯑꯗꯗꯒꯤ ꯌꯨꯝꯒꯤ ꯑꯀꯣꯏꯕꯗꯨꯅ ꯀꯣꯏꯂꯥꯁꯀꯨꯝꯕ ꯄ꯭ꯂꯁꯇꯔꯒꯨꯝꯕ ꯑꯗꯨꯒꯨꯝꯕ ꯉꯥꯛꯇ ꯑꯣꯏꯔꯛꯄꯅꯤꯅ
ꯆꯨꯞꯁꯟꯅꯤꯡꯉꯥꯏꯁꯨ ꯌꯥꯎꯗ꯭ꯔꯦ ꯃꯣꯏꯗꯣ
ꯆꯨꯞꯁꯟꯅꯤꯉꯥꯏ ꯂꯩꯇꯕ ꯃꯧꯈꯠꯂꯛꯄꯩ ꯁꯔꯨꯛꯇꯪ ꯑꯣꯏꯕ ꯆꯦꯟꯗꯕꯗ ꯄꯨꯕ ꯉꯝꯗꯕ ꯑꯗꯨꯏꯅꯦꯕꯥ ꯃꯧ ꯂꯧꯈꯠꯂꯤꯗꯣ ꯑꯗꯨꯝ ꯇꯞ ꯇꯞꯅꯥꯗꯤ ꯆꯦꯟꯗꯈꯤꯗꯣꯏ ꯉꯥꯛꯇꯅꯦꯕ
ꯈꯔ ꯇꯞꯄꯩ ꯋꯥꯅꯦꯕ ꯃꯣꯏꯗꯣ ꯆꯨꯀꯦꯟ ꯆꯪꯐꯝ ꯂꯩꯇꯕꯒꯤ
ꯑꯗꯩ ꯇꯨꯔꯦꯟ ꯑꯃꯨꯛ ꯀꯥꯏꯁꯜꯂꯒꯅ ꯏꯃꯨꯡ ꯌꯧꯈꯩ ꯊꯨꯝꯖꯤꯟꯕꯩ ꯋꯥꯅꯦꯕ ꯆꯪꯕꯝꯗꯣ ꯏꯁꯤꯡꯗꯨ ꯒꯤ ꯂꯝꯕꯤ ꯂꯩꯇꯦꯕ ꯑꯗꯨꯅꯅꯤ
ꯇꯥꯔꯤꯕ ꯅꯣꯡꯗꯨ ꯆꯦꯟꯊꯣꯛꯐꯝ ꯂꯩꯇꯕꯒꯤ ꯑꯗꯨꯗꯨꯅ ꯑꯗꯨꯝ ꯊꯨꯡꯈꯠꯆꯔꯛꯄꯅꯤꯗ
ꯎꯝ
ꯌꯨꯝ ꯑꯀꯨꯠꯄꯗ ꯂꯩꯕ ꯃꯤꯁꯦ ꯁꯤꯖꯤꯟꯅꯩꯁꯤꯗ ꯁꯨꯝ ꯆꯪꯉꯝꯗꯖꯠꯂꯥ
ꯎꯝ ꯑꯁ ꯌꯨꯝ ꯑꯀꯨꯠꯄ ꯍꯥꯏꯔꯒ ꯑꯗꯨꯝ ꯌꯥꯝ ꯐꯤꯕꯝ ꯆꯥꯗ ꯆꯠꯇꯕ ꯂꯩꯖꯥꯠꯅꯤꯗ ꯏꯅꯦꯕꯤꯕꯨ ꯃꯈꯥꯗꯣꯗꯤ ꯆꯣꯠꯖꯥꯠ ꯍꯣꯖꯥ ꯂꯥꯛꯍꯧꯕꯅꯤ ꯅꯍꯥꯟ ꯄꯨꯀꯪ ꯀꯪꯕ ꯃꯇꯝꯗꯨꯕꯨ ꯁꯨꯃꯥꯡꯗꯨꯒ ꯗ꯭ꯔꯦꯟꯗꯨꯒ ꯏꯅꯛ ꯅꯛꯅꯔꯦ
ꯑꯩꯗꯤ ꯃꯣꯏ ꯃꯌꯨꯝꯗꯣ ꯑꯝꯇ ꯆꯠ ꯆꯤ ꯈꯪꯗꯦ
ꯎꯝ ꯑꯩꯗꯤ ꯎꯝꯍ ꯅꯨꯡꯇꯤꯒꯤ ꯐꯥꯎꯔꯥ ꯆꯠꯂꯤꯅꯤꯗꯅ ꯍꯟꯗꯛꯇꯣ ꯑꯗ‌ꯣ ꯃꯆꯥꯅꯨꯄꯥ ꯅꯨꯄꯥ ꯌꯥꯏꯃꯗꯣ ꯑꯗꯨꯝ ꯊꯣꯡꯒꯥꯟꯗ ꯐꯝꯃ ꯑꯗꯨꯝ ꯂꯩꯔꯝꯃꯤ
ꯀꯧꯔꯝ ꯀꯧꯔꯝꯗꯕ꯭ꯔꯥꯗꯤ ꯄꯥꯛ ꯊꯦꯡꯅ ꯀꯩꯅꯣ ꯇꯧꯗꯕ꯭ꯔꯥ
ꯀꯧꯅꯥꯗꯦ
ꯃꯣꯏ ꯃꯌꯨꯝꯗꯨꯒ ꯅꯛꯅꯔꯕꯣ ꯅꯪꯅ
ꯑꯩ ꯇꯨꯏꯁꯟ ꯇꯧꯔꯤ ꯗꯨꯒꯅꯦ ꯃꯣꯏ ꯃꯌꯨꯝꯗꯨꯒ ꯑꯩꯈꯣꯏꯒ ꯒꯣꯔꯆꯣꯟꯍꯣꯏꯒꯤ ꯑꯗꯨꯒꯨꯝꯕꯩꯗꯣ ꯑꯗꯥꯏꯗ ꯑꯣꯏꯗꯣꯏꯕ
ꯑꯣ
ꯑꯩꯅ ꯆꯠꯄꯗ ꯏꯅꯦꯝꯕꯤ ꯍꯣꯏꯒꯤ ꯂꯩꯍꯧꯔꯅꯤꯕꯀꯣ
ꯎꯝ
ꯑꯗꯨꯒ ꯑꯩꯗꯨꯅ ꯈꯤꯠꯇꯪ ꯆꯠꯂꯒ ꯑꯃꯨꯛ ꯊꯦꯛꯆꯟꯕ ꯈꯤꯇꯪ ꯃꯇꯦꯛ ꯑꯃ ꯊꯦꯛꯑꯦꯕ ꯑꯗꯨ ꯑꯗꯨꯝ ꯂꯩꯔꯦ ꯃꯣꯏ ꯂꯩꯔꯤꯗꯤ ꯃꯣꯏ ꯍꯤꯖꯝ ꯗꯦꯋꯥꯟꯒꯤ ꯍꯦꯛ ꯊꯪꯅꯕ ꯃꯅꯤꯡꯗꯣ ꯑꯗꯨ ꯈꯣꯝꯗ꯭ꯔꯥꯝ ꯁꯦꯂꯣꯡꯕ ꯂꯩꯀꯥꯏ ꯍꯥꯏꯗ‌ꯣ ꯑꯣꯏꯌꯦꯕ
ꯎꯝ ꯁꯣꯔꯣꯛ ꯃꯄꯥꯟꯗ ꯑꯗꯨꯝ ꯑꯣꯏꯕ꯭ꯔꯣ ꯃꯣꯏꯒꯤ ꯃꯌꯨꯝ
ꯑꯣꯏ ꯌꯥꯝ ꯅꯨꯡꯉꯥꯏꯕ ꯃꯐꯝꯅꯤꯗ ꯑꯗꯣ ꯂꯝꯐꯦꯜ ꯂꯣꯝꯗꯩ ꯆꯠꯂꯖꯨ ꯌꯥꯏꯌ‌ꯦꯕ ꯂꯝꯐꯦꯜꯂꯣꯝꯗꯒꯤ ꯁꯨꯄꯔ ꯂꯝꯐꯦꯟ ꯁꯨꯄꯔ ꯃꯥꯔꯀꯦꯠꯇꯣ ꯑꯗꯣꯝꯗꯩ ꯆꯪꯉꯖꯨ ꯌꯥꯏꯑꯦꯕ ꯑꯗꯣꯝꯗꯩ ꯆꯪꯉꯒꯅ ꯍꯦꯟꯅ ꯅꯛꯄ ꯑꯗꯨꯒ ꯑꯗꯣꯝ ꯇꯥꯟꯅ ꯆꯠꯄꯒꯤ ꯂꯝꯕꯤꯗꯨꯅ ꯍꯦꯟꯅ ꯈꯨꯗꯣꯡ ꯆꯥꯗꯕ ꯌꯥꯝ ꯁꯥꯡꯕ ꯑꯗꯩ ꯆꯠꯂꯗꯤ ꯈꯣꯏꯌꯥꯊꯣꯡꯒꯤ ꯊꯣꯡꯗꯣ ꯂꯥꯜꯂꯒ ꯄꯨꯈ꯭ꯔꯤ ꯑꯆꯧꯕꯗꯤ ꯂꯩꯔꯛꯇ ꯑꯗꯨꯝ ꯊꯧꯖꯟꯒ꯭ꯔꯒ ꯈꯔ ꯆꯪꯉꯒ ꯑꯗꯨꯝ ꯊꯦꯛꯇꯣꯛ ꯊꯦꯛꯆꯤꯟ ꯈꯔ ꯇꯧꯔ ꯂꯩꯔꯦꯕ ꯑꯁꯣꯝꯗꯒꯤ ꯆꯠ ꯇꯥꯔꯗꯤ ꯕꯖꯥꯔ ꯃꯅꯨꯡꯖꯨ ꯀꯝꯄꯜꯁꯔꯤ ꯐꯥꯎꯗ ꯌꯥꯔꯣꯏꯕ ꯒꯥꯔꯤ ꯆꯤꯜꯂꯤꯗꯅ ꯑꯗꯨꯝ
ꯎꯝ
ꯑꯗꯩ ꯔꯤꯝꯁ ꯇꯥꯔꯅꯤ ꯔꯤꯝꯁꯀꯤ ꯂꯩꯔꯛꯇꯨꯗ ꯐꯥꯎꯖꯜꯂ ꯔꯤꯝꯁ ꯇꯥꯔꯒ ꯑꯗꯩ ꯆꯪꯕ ꯑꯗꯩ ꯅꯥꯒꯥ ꯃꯄꯥꯜꯂꯣꯝꯗꯩ ꯆꯪꯉꯖꯨ ꯌꯥꯏ ꯌꯥꯕꯩꯗꯤ ꯂꯣꯏ ꯌꯥꯏꯑꯦꯕ
ꯅꯒꯥꯃꯄꯥꯜꯗꯩ ꯈꯣꯡꯅ ꯆꯠꯄꯗ ꯑꯗꯨꯝ ꯂꯥꯞꯄ꯭ꯔꯥ ꯈꯔ
ꯑꯦ ꯈꯣꯡ ꯆꯠꯄꯗꯤ ꯌꯥꯔꯣꯏ ꯑꯁꯣꯝ ꯂꯝ ꯂꯝꯐꯦꯜꯂꯣꯝꯗꯩꯗꯤ ꯈꯣꯡ ꯆꯪ ꯌꯥꯅꯤ ꯂꯝꯐꯦꯟ ꯁꯨꯄꯔ ꯃꯥꯔꯀꯦꯠꯇꯨꯗꯩ ꯔꯤꯝꯁꯇꯩꯩꯗꯤ ꯈꯣꯡ ꯆꯪꯕ ꯉꯝꯅꯤꯕ ꯁꯣꯝꯗꯩꯗꯤ ꯉꯝꯃꯣꯏꯕ ꯂꯥꯞꯄꯦꯕ ꯑꯁꯣꯝ ꯃꯇꯥꯏꯔꯣꯝꯗꯅꯦ ꯍꯧꯖꯤꯛꯀꯤ ꯑꯩꯅ ꯇꯧꯏꯗꯨꯒ ꯔꯤꯝꯁꯀꯖꯦ
ꯎꯝ
ꯑꯈꯣꯏꯒ ꯆꯤꯡꯂ‌ꯦꯝꯕꯤꯍꯣꯏꯒꯤ ꯂꯥꯞꯅꯕ ꯑꯗꯨꯃꯥꯏ ꯂꯥꯞꯅꯒꯗ꯭ꯔꯥ ꯔꯤꯝꯁꯀꯖꯦ
ꯑꯣ ꯅꯛꯑꯦꯅꯦ ꯑꯗꯨꯗꯤ ꯑꯗꯨꯝ
ꯅꯛꯑꯦ
ꯅꯪꯅ ꯑꯃ ꯑꯗꯨ ꯅꯠꯇꯕ ꯑꯃꯖꯨ ꯇꯨꯏꯁꯟ ꯇꯧꯅꯤ
ꯑꯣ ꯅꯒꯥꯝꯄꯥꯟꯒꯤꯗꯣ ꯍꯥꯏꯔꯛꯈꯤꯗ꯭ꯔꯦ꯫ ꯀꯩꯗꯧꯔꯕꯅꯣ ꯈꯪꯗꯦ꯫
ꯑꯗꯨꯗꯨꯅ ꯌꯥꯔꯗꯤ ꯃꯥꯅ ꯑꯌꯨꯛꯀ ꯇꯧꯒꯦꯅ ꯈꯜꯂꯝꯃꯤꯔ꯫
ꯍꯥꯏꯔꯁꯨ ꯍꯥꯏꯔꯛꯇ꯭ꯔꯁꯨ ꯇꯧꯔꯁꯨ ꯇꯧꯗ꯭ꯔꯁꯨ ꯀꯩꯁꯨ ꯀꯥꯏꯗꯦꯗꯅ ꯑꯩꯉꯣꯟꯗꯗꯤ꯫ ꯂꯥꯛꯄꯩ ꯈꯔ ꯇꯧꯕꯤꯕꯅꯤ ꯂꯥꯛꯇ꯭ꯔꯒꯅ ꯂꯥꯛ ꯄꯥ ꯂꯩꯔ ꯂꯣꯏꯔꯦ꯫
ꯍꯣꯏ꯫
ꯗꯒꯤ ꯂꯩ ꯁꯥꯔ ꯂꯩꯔꯁꯨ ꯌꯥꯏ ꯑꯩꯉꯣꯟꯗꯗꯤ ꯑꯃꯝꯇ ꯃꯥꯡꯖꯕ ꯅꯠꯇꯦꯕ꯫ ꯂꯥꯛꯑ ꯇꯧꯕꯤꯔꯨꯅꯤ꯫ ꯄꯩꯁꯥ ꯌꯥꯝ ꯂꯧꯕꯁꯨ ꯅꯠꯇꯦ ꯑꯩꯅ꯫
ꯂꯩ ꯌꯥꯝꯅ ꯄꯤꯡ ꯃꯆꯨꯗ ꯆꯦꯔꯤꯔ꯫ ꯀꯔꯤꯅꯣ ꯌꯥꯝꯅ꯫
ꯗꫭꯏꯅꯤ꯫
ꯑꯗꯨꯗꫭ ꯅꯪ ꯁꯥꯕꯗ ꯇꯝꯕꯗꯤ ꯌꯥꯎꯔꯛꯄ꯭ꯔꫭ꯫
ꯇꯝꯕ ꯌꯥꯎꯗꯦ ꯀꯣꯟꯅ ꯇꯧꯕꯅꯦ ꯑꯗꯨꯗꯣ꯫ ꯍꯧꯖꯤꯛ ꯑꯩꯅ ꯅꯍꯥꯟ ꯇꯥꯛꯄꯤ꯫ ꯇꯥꯛꯄꯤꯌꯣꯅ ꯆꯠꯄꯅꯦ꯫ ꯂꯩꯗꯨ ꯎꯕꯗ ꯍꯩꯔꯅꯤꯅ ꯍꯜꯂꯛꯑꯦ ꯑꯗꯨꯒ ꯁꯥꯗꯤ ꯁꯨꯡꯁꯥ ꯁꯥꯗ꯭ꯔꯤ ꯍꯧꯖꯤꯛꯐꯧ꯫ ꯁꯥꯔꯗꯝꯅꯤ꯫
ꯑꯗꯨꯗꫭ ꯌꯥꯝ ꯐꯖꯩꯕ ꯀꯩꯅꯣꯒꯤꯗ ꯅꯍꯥꯟ ꯑꯈꯣꯏꯅ ꯑꯃ ꯆꯠꯂꯨꯕ ꯒꯥꫪꯗꯦꯟꯗꯣ ꯑꯗꯨꯗ ꯃꯨꯒꯥꯗꯤ ꯅꯠꯇꯦꯀꯣ ꯀꯩꯅꯣꯅ ꯑꯁꯥꯕꯗ ꯂꯩꯗꯣ ꯑꯁꯥꯕ ꯉꯥꯛꯇꯅꯦꯕ ꯆꯦ ꯑꯗꯨꯒꯤꯗꯣ ꯃꯆꯨ ꯃꯆꯨ ꯑꯗꯨꯒꯨꯝꯕꯗ ꯌꯥꯝ ꯂꯩꯍꯧꯋꯦ ꯑꯗꯨꯅ ꯍꯦꯛ ꯌꯦꯡꯕꯗ ꯌꯥꯝ ꯐꯖꯕ ꯍꯥꯏꯇꯥꯔꯦ꯫
ꯎꯝ꯫
ꯑꯁꯦꯡꯕꯅꯦ ꯀꯥꯏ ꯆꯪꯁꯤꯜꯂꯨꯔꯦ ꯑꯗꯨꯒ ꯑꫭꯏꯁꯨ ꯑꫭꯏꯔꯝꯗꯦ ꯅꯥꯠꯂꯝꯗ꯭ꯔꯦ꯫
ꯄꯤꯌꯥꯅ ꯁꯥꯕ ꯍꯩꯗ ꯑꯣꯏꯗꯤ ꯌꯥꯔꯦ ꯍꯩꯇꯗꯤ ꯍꯩꯔꯛꯑꯣ ꯍꯥꯏꯕꯅꯤ ꯑꯩꯅꯅꯦ ꯃꯥꯒꯤ ꯂꯩ ꯃꯌꯥꯝꯗꯨꯗ ꯉꯥꯎꯗꯅ ꯐꯣꯇꯣ ꯀꯥꯞꯄꯤꯉꯩꯗ ꯇꯣꯛꯄ꯫
ꯐꯖꯩꯍꯦ ꯃꯣꯏꯒꯤꯗꯨꯗꯤ꯫
ꯑꯗꯨꯅꯦ ꯃꯣꯏ ꯆꯠꯂꯗꯤ ꯑꯗꯨꯝ ꯑꯩꯗꯤ ꯉꯥꯎꯔ ꯍꯜꯂꯦꯕ꯫
ꯑꯃ ꯀꯩꯅꯣꯒꯤꯀꯦꯁ ꯑꯃ ꯀꯖꯦꯡꯅꯩ ꯀꯩꯀꯥ ꯁꯥꯕꯒꯤ ꯐꯤꯞꯇꯤꯟ ꯗꯦꯖꯀꯤ ꯇ꯭ꯔꯦꯅꯤꯡꯒꯤ ꯇꯧꯕ ꯑꯃ ꯊꯥꯒꯠꯂꯛꯄ ꯊꯦꯡꯅꯩꯌꯦ꯫
ꯃꯃꯥꯅ ꯑꯣꯏꯗꯣꯏꯅꯦ꯫ ꯑꯗꯨ ꯑꯇꯣꯞꯄꯅꯁꯨ ꯇꯧꯕꯅꯦ ꯑꯇꯣꯞꯄꯅ꯫ ꯇꯧꯕꯗꯨꯗꯤ ꯃꯑꯣꯡ ꯇꯥꯗꯦ ꯂꯩ ꯐꯖꯅ ꯇꯥꯛꯄꯤꯗꯦꯕ꯫ ꯅꯤꯌꯣꯝ ꯐꯖꯅ ꯇꯥꯛꯇꯦꯕ ꯃꯥꯏꯁꯤ ꯐꯖꯅ ꯇꯥꯛꯄꯤꯌꯦꯕ ꯑꯗꯨꯅꯕꯨ ꯑꯈꯣꯏ ꯑꯗꯨꯝ ꯀꯨꯏꯅ ꯁꯥꯗ꯭ꯔꯁꯨ ꯑꯗꯨꯝ ꯑꯃꯨꯛ ꯄꯥꯏꯔꯀꯥꯟꯗ ꯍꯩꯔꯤꯁꯦ꯫
ꯎꯝ꯫
ꯀ꯭ꯂꯥꯁꯁꯨ ꯇꯥꯛꯇꯧꯕ ꯈꯔ ꯂꯩꯕ ꯑꯔꯨ ꯑꯔꯨꯕ ꯈꯔ꯫
ꯑꯩꯅ ꯃꯥꯒꯤꯔ ꯀꯔꯝꯕꯅꫭ ꯈꯪꯗꯦ ꯀꯖꯦꯡ ꯂꯩꯁꯥꯕꯅꯦ ꯑꯗꯒꯤ ꯕꯦꯛ ꯂꯣꯟꯕꯅꯦ
ꯍꯣ ꯑꯗꯨꯒꯨꯝꯕ ꯅꯠꯇꯦ ꯃꯥꯏꯗꯤ ꯅꯠꯇꯦ ꯑꯗꯨꯗꯤ꯫ ꯑꯇꯣꯞꯄꯅ ꯑꯣꯏꯗꯣꯏꯅꯤ ꯌꯥꯔꯧ ꯁꯉꯥꯏꯒꯨꯝꯕꯒꯤꯁꯨ ꯇꯧꯕꯅꯦꯕ ꯃꯣꯏꯒꯤꯁꯨ ꯇ꯭ꯔꯦꯅꯤꯡ ꯄꯤꯕꯅꯤ ꯃꯣꯏꯒꯨꯝꯕꯩ ꯑꯣꯏꯔꯝꯕꯁꯨ ꯌꯥꯏ
ꯅꯪꯒꯤ ꯇꯧꯕꯗꯣ ꯂꯨꯄꯥ ꯂꯤꯁꯤꯡ ꯃꯉꯥ ꯂꯧꯈꯤꯕꯗꯣ
ꯎꯝ
ꯑꯃꯝꯇꯪꯕꯨ ꯌꯥꯎꯊꯣꯛꯅꯤꯡ ꯑꯃꯨꯛꯇꯪꯕꯨ ꯇꯧꯅꯤꯡꯉꯤꯅꯦ ꯍꯥꯏꯗꯤ ꯀꯩꯅꯣ ꯂꯣꯟꯕꯗꯣ ꯕꯦꯦꯛꯀꯤ ꯄꯣꯠꯂꯤ ꯍꯥꯏꯕ꯭ꯔꯣ ꯀꯩꯅꯣ
ꯄꯣꯠ ꯂꯤ ꯂꯣꯡꯕꯗꯣ
ꯍꯧꯛꯇꯦ ꯑꯗꯨꯒꯤꯨꯝꯕꯗꯣ ꯗꯤꯖꯥꯏꯟ ꯗꯤꯖꯥꯏꯟꯗ ꯐꯖ ꯐꯖꯕ ꯃꯌꯥꯝ ꯊꯣꯛꯄꯅꯤꯅꯅꯦ ꯑꯗꯨ ꯑꯗꯨ ꯇꯧ ꯇꯧ
ꯑꯗꯨ ꯀꯩꯅꯣ ꯄꯣꯠ ꯂꯤ ꯂꯣꯟꯕꯗꯪ ꯇꯝꯗ꯭ꯔꯁꯨꯅꯦ ꯑꯥꯔꯕꯤꯟ ꯇꯣꯟꯖꯝꯒꯤ ꯗ꯭ꯔꯦꯁ ꯃꯦꯀꯤꯡ ꯇꯝꯃꯗꯤ ꯄꯣꯠ ꯂꯤ ꯂꯣꯟꯕꯁꯨ ꯑꯗꯨꯝ ꯍꯥꯞꯄꯅꯦ
ꯐꯤꯔꯣꯜ ꯇꯨꯕꯗꯣ ꯑꯗꯨ ꯑꯗꯨ ꯈꯪꯗꯦ ꯄꯣꯠꯂꯤ ꯂꯣꯟꯕ ꯑꯗꯨꯗꯤ ꯑꯗꯨꯝ ꯁꯪꯉꯀꯥꯟꯗꯗꯤ ꯐꯃꯨꯡꯗ ꯍꯔꯁꯨ ꯐꯃ ꯑꯗꯨꯝ ꯂꯣꯟꯕ ꯌꯥꯏꯗꯅ ꯃꯥꯥꯟꯗꯤꯦ
ꯌꯥꯏ ꯑꯗꯨꯒ ꯑꯗꯨꯒꯨꯝꯕ ꯑꯗꯨꯝ ꯇꯧꯁꯪꯒꯗꯕꯅꯦ ꯐꯝ ꯐꯝ ꯄꯣꯊꯥꯞꯇ ꯑꯩꯁꯨ ꯇꯧꯖꯦ ꯁꯤꯅꯦꯕ
ꯑꯗꯨꯣꯡ ꯇꯕꯨ ꯇꯪꯕꯨ ꯇꯝꯅꯤꯡꯉꯤ ꯑꯩꯗꯤ ꯀꯩꯅꯣꯗ ꯌꯥꯝ ꯍꯩꯅꯤꯡꯉꯤ ꯂꯩ ꯄꯔꯦꯡ ꯁꯥꯕꯁꯦ
ꯇꯨ ꯄ꯭ꯔꯥꯏꯟꯁ ꯁꯥꯕꯗꯣ ꯑꯗꯨ ꯌꯥꯝ ꯂꯥꯏꯕꯅꯦꯍ ꯀꯩꯅꯣꯗ ꯃꯣꯏ ꯍꯩꯅꯨ ꯇꯥꯜꯂꯣ
ꯎꯝ ꯗꯗꯨꯗ ꯁꯅꯅꯤ
ꯎꯝ
ꯑꯩ ꯍꯦꯛꯇ ꯑꯃꯨꯛꯀ ꯄꯩꯁꯥ ꯂꯩꯕ ꯃꯇꯥꯡ ꯇꯥꯔꯗꯤ ꯀꯩꯅꯣꯝꯇ ꯌꯦꯡꯍꯧ ꯇꯥꯔ ꯄꯣꯠꯂꯤꯒꯤꯗꯣ ꯅꯨꯃꯤꯠ
ꯌꯦꯡꯉꯣ ꯑꯗꯣ ꯊꯝꯅꯕ ꯇꯧꯔꯁꯤꯔꯥ
ꯑꯣ ꯍ ꯍꯣ ꯍꯣꯏ
ꯎꯝ ꯊꯃꯦ ꯊꯝ
ꯎꯝ